ꯇꯥꯔꯕꯣ
ꯑꯣ ꯑꯣ ꯇꯥꯏꯦ ꯇꯔ
ꯑꯣ ꯇ
ꯑꯍꯥꯟꯕꯗꯤ ꯈꯤꯇꯪ ꯅꯨꯡꯉꯥꯏꯇꯕꯅꯦ ꯑꯗꯨ ꯑꯗꯨꯝ ꯁꯥꯟꯅꯕꯕꯨꯗꯤ ꯇꯥꯕꯅꯤꯗ ꯑꯗꯨꯕꯨꯗꯤ
ꯑ ꯀꯩ ꯃꯇꯥꯡ ꯌꯧꯈ꯭ꯔꯦ ꯑꯩꯅ ꯏꯟꯇꯔꯚꯤꯌꯨ ꯍꯪꯕꯒꯤ ꯇꯥꯏꯞꯇ ꯇꯧꯈꯤꯕꯅꯤꯅꯦ
ꯑꯣ ꯐꯤ ꯀꯌꯥꯝ ꯁꯥꯒꯦꯅ ꯍꯪꯅꯤꯡꯕ ꯊꯥ ꯑꯝꯗ ꯀꯥꯏ
ꯑ
ꯌꯥꯝ ꯁꯥꯗꯦꯗ ꯑꯩ ꯌꯥꯝ ꯁꯥ ꯉꯝꯗꯦꯗ ꯑꯅꯤꯒꯨꯝꯕꯗ ꯍꯦꯟꯅ ꯁꯥ ꯉꯝꯗꯦ
ꯑꯣ ꯍꯥꯏꯗꯤ ꯅꯨꯡꯗꯥꯡ ꯅꯨꯡꯗꯥꯡ ꯈꯛꯇꯪ ꯁꯥꯏꯔꯣ ꯅꯠꯇ꯭ꯔꯒꯅ ꯑꯌꯨꯛ ꯅꯨꯡꯊꯤꯤꯟꯒꯨꯝꯕꯁꯨ ꯁꯥꯕ꯭ꯔꯣ
ꯅꯨꯡꯗꯥꯡ ꯁꯨꯝ ꯅꯨꯡꯗꯥꯡꯇꯪ ꯁꯥꯕꯁꯨ ꯌꯥꯎꯋꯤ ꯊꯕꯛ ꯀꯣꯝꯉꯗꯤ ꯏꯔꯣꯡꯊꯦꯟ ꯁꯥꯕꯁꯨ ꯌꯥꯎꯋꯤ ꯑꯗꯨ ꯑꯗꯨ ꯁꯪꯉꯗꯤ ꯑꯗꯨꯝ ꯁꯥꯔꯦ ꯄꯪꯈꯥꯗ ꯁꯥꯔꯤ ꯑꯗꯨꯝ ꯁꯪꯉ ꯁꯪꯉꯗꯤ ꯑꯗꯨꯝ ꯄꯪꯁꯥꯗ ꯁꯥꯖꯤꯜꯂꯦꯗꯤ
ꯎꯝ ꯀ ꯑꯗꯨꯅꯕꯨ ꯐꯩꯔꯦꯗ ꯍꯥꯏꯗꯤ ꯃꯇꯝꯁꯨ ꯃꯥꯡꯗꯕ ꯑꯇꯣꯞꯄ ꯊꯕꯛ ꯇꯧꯕꯒꯤ ꯃꯇꯝꯁꯨ ꯂꯩꯕꯀꯣ
ꯎꯝ ꯍꯣꯏ
ꯁ꯭ꯇꯗꯤ ꯀꯩꯅꯣ ꯇꯧ ꯍꯥꯏꯗꯤ ꯀꯩ ꯀꯩ ꯍꯣꯠꯅꯔꯤꯅꯣ ꯍꯥꯏꯗꯤ ꯀ꯭ꯂꯥꯁ ꯀꯨꯝꯕ ꯌꯨꯅꯤꯚꯔꯁꯤꯇꯤ ꯇꯝꯃꯤꯔꯥ
ꯇꯝꯗ꯭ꯔꯦ ꯑꯩꯗꯤ ꯂꯣꯏ ꯒ꯭ꯔꯦꯖꯨꯦꯁꯟ ꯇꯧꯔꯒ ꯂꯣꯏꯁꯟꯈ꯭ꯔꯦꯕ ꯃꯈꯥ ꯇꯝꯊꯗ꯭ꯔꯦ
ꯀꯩꯒꯤ ꯍꯥꯏꯗꯤ ꯄ꯭ꯔꯣꯕ꯭ꯂꯦꯝ ꯂꯩꯕꯩ ꯂꯣꯏ ꯇꯝꯗ꯭ꯔꯤꯔꯣ ꯅꯠꯇ꯭ꯔꯒꯅ ꯇꯝꯅꯤꯡꯗꯕꯩꯔꯣ
ꯇꯝꯗ꯭ꯔꯦ ꯍꯥꯏꯣꯏ ꯇꯕꯣꯒꯤ
ꯎ ꯀꯅꯥꯗ ꯇꯦꯔꯩꯩꯅꯣꯅꯦ
ꯁꯨꯝ ꯇꯟꯕꯩꯒꯤꯅꯦ ꯇꯟꯕꯩꯅꯦ ꯍꯥꯏꯗꯤ ꯑꯩ ꯀꯩꯅꯣ ꯆꯠꯂꯦꯕ ꯃꯥꯏꯀ꯭ꯔꯣ ꯐꯥꯏꯅꯥꯟꯁ ꯑꯃ ꯆꯠꯂꯦ ꯑꯗꯨꯒꯤ
ꯑꯣ
ꯍꯥꯏꯗꯤ ꯁꯥꯏꯗꯣ ꯕ꯭ꯔꯤꯇꯤꯁꯅꯅ ꯄꯨꯔꯥ ꯑꯣꯏꯅ ꯃꯥꯏꯄꯨꯅꯅ ꯇꯝꯃꯛꯄ ꯅꯠꯇꯦꯗ ꯑꯩ ꯁꯨꯝ ꯊꯕꯛꯇꯨ ꯆꯟ ꯆꯠꯟꯅꯔ ꯁꯨꯝ ꯌꯥꯝ ꯌꯥꯝꯃꯤ ꯀꯥꯛ ꯁꯨꯝ ꯊꯥꯖꯤꯜꯂꯛꯑꯒ ꯁꯨꯃꯥꯏꯅ ꯇ ꯇꯧꯕꯅꯤꯅ ꯑꯗꯨꯗꯦꯒꯤ ꯇꯣꯛꯈꯤꯦꯕꯅꯤꯗ
ꯑꯣ ꯀꯣꯆꯤꯡꯒꯨꯝꯕ ꯑꯇꯣꯞꯄ ꯑꯣꯏꯅ ꯇꯧꯔꯒ ꯑꯦꯛꯖꯥꯝꯒꯤ ꯇ꯭ꯔꯥꯏ ꯇꯧꯒꯦ ꯍꯥꯏꯅ ꯍꯣꯠꯅꯔꯝꯃꯤꯔꯕ
ꯍꯣꯠꯅꯗ꯭ꯔꯦꯗ ꯂꯥꯏꯔꯤꯛꯀ ꯌꯦꯡꯕ ꯌꯦꯡꯅꯤꯡꯗ꯭ꯔꯦꯗ ꯂꯥꯏꯔꯤꯛꯀ
ꯍꯩꯇꯕꯒꯤ ꯍꯥꯏꯗꯤ ꯁꯨꯝ ꯂꯔꯤꯛ ꯇꯝꯅꯤꯡꯗ꯭ꯔꯦ ꯅꯅꯤ ꯑ ꯅꯅꯤ ꯀꯩ ꯀꯩ ꯇꯧꯒꯦ
ꯑꯩꯗꯤ ꯈꯔ ꯆꯥ ꯈꯔ ꯊꯨꯝ ꯍꯧꯖꯤꯛꯀꯤ ꯑꯣꯏꯅꯗꯤ ꯑꯗꯨꯃꯥꯏꯅ ꯇꯧꯔꯤ
ꯅꯪꯗꯤ ꯀꯥꯏ ꯄꯨ ꯀꯥꯃꯒꯦ
ꯑꯩ ꯃꯥꯁꯇꯔ ꯂꯣꯏꯔꯦ ꯍꯟꯗꯛ ꯀꯨꯏꯗ꯭ꯔꯤꯗ ꯍꯟꯗꯛ ꯑꯧ ꯍꯟꯗꯛ ꯂꯣꯏꯕꯅꯦ
ꯎꯝ ꯀꯩ ꯁꯕꯖꯦꯛꯇ ꯇꯧꯔꯤꯅꯣ
ꯎꯝ ꯍꯝ ꯊꯩꯅꯗ ꯐꯥꯏꯟꯅꯥꯥꯔꯠ ꯈꯪꯕ꯭ꯔꯥ
ꯈꯪꯗꯤ ꯈꯪꯉꯦ ꯑꯗꯨ ꯌꯥꯝ ꯃꯅꯨꯡ ꯍꯟꯖꯟꯅꯗꯤ ꯈꯪꯗ꯭ꯔꯦꯅ ꯑꯗꯨꯒꯤ ꯃꯔꯝꯗꯗꯤ ꯑꯗꯨꯗꯤ ꯂꯥꯏꯔꯤꯛꯀ ꯌꯦꯛꯅꯔꯦ ꯑꯗꯨꯅ
ꯍꯥꯏꯣ ꯀꯅꯥꯅ ꯌꯦꯛꯅꯍꯜꯂꯤꯅꯣ ꯀꯅꯥꯅꯕꯨ ꯌꯦꯛꯅꯅꯕ ꯁꯤꯜꯂꯝꯃꯤꯅꯣꯅꯦ
ꯈꯪꯉꯦꯅꯤꯌꯦ ꯀꯣꯛꯈ ꯌꯥꯗꯦꯌꯦ ꯑꯗꯨꯒꯤꯅꯦ ꯇꯝꯅꯤꯡꯉꯗꯤ ꯑꯗꯨꯝ ꯈꯤꯇꯪ ꯇꯝꯊꯔ ꯑꯗꯨ ꯇꯝꯅꯤꯡꯗꯕꯅꯤ ꯍꯩꯇꯔꯗꯤ ꯇꯝꯅꯤꯡꯉꯣꯏꯗꯣꯏ ꯅ ꯍꯥꯏꯗꯤ ꯁꯨꯝ ꯁꯥꯏꯠꯀꯤ ꯊꯕꯛ ꯑꯣꯏꯅ ꯁꯨꯝ ꯇꯧꯅꯤꯡꯉ ꯂꯩꯕ꯭ꯔꯣ ꯈꯣꯕ꯭ꯔꯥ ꯂꯥꯏꯔꯤꯛꯇꯗꯤ ꯀꯌꯥ ꯇꯧꯅꯤꯡꯗꯦ ꯑꯗꯨꯒꯤ
ꯑꯩꯗꯤ ꯄꯩꯁꯥꯒꯨꯝꯕ ꯑꯣꯏꯅ ꯇꯥꯅꯤꯡꯕꯔꯕ
ꯍꯣꯏ ꯑꯗꯨꯃꯥꯏꯅ ꯇꯧꯅꯔꯦ
ꯄꯩꯁꯥ ꯃꯌꯥꯝ ꯇꯥꯜꯍꯟꯕꯅꯤ ꯑꯗꯨꯗꯤ ꯍꯥꯏꯗꯤ ꯒ꯭ꯔꯦꯖꯨꯋꯦꯁꯟꯁꯨ ꯐꯖꯅ ꯇꯝꯃꯛꯇꯕꯤꯗ ꯁꯥꯏꯠꯀꯤ ꯃꯌꯥꯝ ꯇꯧꯔꯕꯅꯤꯅ
ꯗꯔꯏꯇꯥ ꯍꯧꯖꯤ
ꯑꯗꯨ ꯇꯥꯁꯨ ꯀꯩꯗꯑꯣ
ꯑꯗꯨꯃꯥꯏꯅ ꯇꯧ ꯇꯁꯨ ꯇꯥꯟꯗꯦ ꯍꯥꯏꯕ ꯈꯪꯗꯦ ꯀꯃꯥꯏꯅꯧ
ꯀꯩꯒꯤ ꯇꯥꯍꯧꯗꯣꯏꯔꯤꯅꯣ ꯍꯥꯏꯁꯤꯅꯦ
ꯂꯥꯛꯄꯒ ꯂꯥꯛꯀꯨꯒꯁꯦ ꯀꯤꯒꯦ ꯂꯥꯛꯀꯨꯒꯁꯦ ꯀꯤ ꯀꯦ ꯇꯣꯡꯕ ꯑꯗꯨꯝ
ꯑꯣ ꯃꯔꯨꯞꯀꯨꯝꯕ ꯌꯥꯝ ꯌꯥꯎꯔꯝꯗꯧ ꯃꯥꯠꯂꯦ ꯑꯗꯨꯅꯅꯦ
ꯌꯥꯎꯗꯦꯗ ꯑꯃꯅꯤꯅ ꯈꯤꯇꯪ ꯌꯥꯝ ꯋꯥꯅꯤ
ꯆꯨꯝꯃꯝꯅꯤꯗ ꯈꯔꯗꯤ
ꯍꯣꯏ ꯑꯗꯨꯕꯨꯗꯤ ꯑꯩꯗꯤ ꯁꯦꯚꯤꯡꯗꯗꯤ ꯈꯨꯠꯇꯗ ꯂꯩꯕꯗꯨꯗꯤ ꯉꯝꯗꯕꯅꯤ ꯃꯔꯨꯞ ꯀꯨꯝꯕ ꯀꯩꯒꯨꯝꯅꯤ ꯈꯔ ꯑꯗꯨꯝ ꯌꯥꯎꯋꯤꯗꯅ
ꯑꯧ
ꯈꯨꯠꯇ ꯂꯩꯕ ꯍꯥꯏꯁꯤ ꯀꯩꯅꯣꯝ ꯂꯩꯅꯤꯡꯉꯁꯨ ꯍꯦꯛꯇ ꯂꯩꯈꯦ
ꯃꯥꯅꯦ ꯃꯥꯅꯦ ꯉꯥꯏꯍꯥꯛ ꯀꯣꯏꯅꯤꯡꯉꯒꯥꯏꯅ ꯊꯣꯛꯎꯕꯗ ꯑꯗꯨꯝ ꯄꯩꯁꯥꯁꯦ ꯖꯔ ꯖꯔ ꯆꯠꯄꯅꯦꯕ
ꯎꯝ ꯄꯩꯁꯥꯁꯤꯗꯤ ꯇꯥꯟꯕꯅ ꯃꯔꯣ ꯋꯥꯏꯗ ꯁꯤꯖꯤꯟꯅꯕꯅꯃ ꯔꯣꯝ ꯅꯨꯡꯉꯥꯏ ꯄꯩꯁꯥꯅꯅꯃ ꯔꯣꯝ ꯅꯨꯡꯉꯥꯏ
ꯑꯗꯨꯗꯤ ꯃꯈꯥ ꯇꯥꯕꯗꯤ ꯀꯩꯀꯩ ꯇꯧꯒꯦꯅ ꯈꯜꯂꯤꯅꯣ
ꯈꯝꯗꯦꯅꯣ ꯀꯩꯗꯧꯗꯅ ꯃꯥꯏ ꯂꯩꯔ ꯑꯗꯨ ꯑꯗꯨ ꯀꯅꯗꯦꯣ
ꯂꯨꯍꯣꯡꯕꯒꯤ ꯋꯥꯈꯜ ꯀꯌꯥꯗꯤ ꯂꯩꯇꯕ꯭ꯔꯣ
ꯂꯩ ꯀꯔꯤꯒꯤ ꯂꯩꯇꯅꯤ
ꯎꯝ ꯂꯩꯗꯤ ꯂꯩꯌꯦꯕꯕ
ꯎꯝ ꯂꯩꯩꯅꯦ ꯈꯟꯕꯗꯤ ꯂꯩ ꯀꯩꯅꯣ ꯍꯥꯏꯗꯤ
ꯍꯥꯏꯗꯤ ꯈꯜꯂꯤꯁꯦ ꯂꯨꯍꯣꯡꯒꯦꯅ ꯈꯜꯂꯤꯔꯥ ꯅꯠꯇ꯭ꯔꯒꯅ ꯍꯥꯏꯗꯤ ꯑꯩ ꯁꯤꯒ ꯂꯨꯍꯣꯡꯉꯅꯤꯅ ꯂꯩꯔꯤꯔꯣ
ꯑꯦ ꯑꯗꯨ ꯍꯣꯡꯒꯦꯅ ꯈꯜꯂꯤꯅꯦꯅꯦ ꯈꯟꯈ꯭ꯔꯕꯅꯦ ꯍꯥꯟꯅ ꯍꯥꯟꯅ ꯈꯟꯖꯤꯜꯂ ꯊꯝꯈ꯭ꯔꯕꯅꯦꯕ ꯎꯝ
ꯕꯨꯛ ꯇꯧꯈ꯭ꯔꯕ ꯍꯥꯏꯁꯦ
ꯕꯨꯀꯤꯡ ꯇꯧ ꯈꯔꯥ ꯊꯥꯡꯕ꯭ꯔꯥꯕꯅꯤ
ꯑꯣ ꯁꯤ ꯃꯥꯡꯉꯤꯅꯤꯀꯣ ꯕꯨꯛ ꯐꯖꯅ ꯊꯧꯁꯤꯜꯂꯣ
ꯃꯥꯡꯉꯣꯏꯅꯥꯡ ꯐꯖꯅ ꯇꯧꯁꯟꯈ꯭ꯔꯦ
ꯎꯝ ꯁꯣꯜꯂꯣꯒ ꯊꯝꯃꯨꯒꯣ
ꯑꯗꯨ ꯑꯣꯏꯗꯤ ꯀꯩꯁꯨ ꯋꯥꯅꯤꯡꯉꯥꯏ ꯑꯣꯏꯗꯦꯔ ꯟ ꯇꯔꯣꯏ ꯑꯁ ꯑꯗꯨ ꯌꯥꯗꯦ ꯑꯩꯗꯤ ꯁꯨꯝ ꯎꯝ ꯀꯌꯥꯏ ꯀꯩ ꯍꯥꯏꯗꯣꯏꯅꯣ ꯂꯣꯏꯔ ꯂꯣꯏꯕ ꯍꯥꯏꯒꯗ꯭ꯔꯥ ꯑꯗꯨꯅ ꯐꯩꯅ ꯍꯥꯏꯗꯤ ꯃꯤꯁꯨ ꯃꯇꯝ ꯃꯥꯡꯉꯦ ꯑꯩꯁꯨ ꯃꯇꯝ ꯃꯥꯡꯈ꯭ꯔꯣ ꯑꯗꯨ
ꯃꯥꯅꯤ ꯃꯥꯅꯤ ꯃꯇꯝꯗꯨꯗꯤ ꯂꯣꯏ ꯃꯥꯡꯅꯗꯣꯏꯅꯤ
ꯍꯧꯔꯛꯄꯩꯗꯨꯅ ꯈꯤꯇꯪ ꯆꯥꯟꯅꯩ ꯆꯥꯟꯅꯗꯦ ꯑꯗꯨꯁꯨ ꯂꯣꯏ ꯈꯪꯅꯤꯗꯅ
ꯃꯥꯅꯤ ꯃꯥꯅꯤ ꯑꯗꯣ ꯈꯜꯂꯨꯕ ꯈꯨꯗꯤꯡꯃꯛꯇꯤ ꯑꯣꯏꯊꯣꯛꯇꯕꯁꯨ ꯑꯣꯏꯕꯅꯤꯀꯣ
ꯍꯣꯏꯅꯦ ꯑꯗꯨ ꯌꯥꯗꯣꯏ ꯇꯥꯔꯦ ꯈꯪ ꯍꯥꯏꯗꯤ ꯑꯁꯤꯗꯤ ꯄꯨꯟꯕ ꯌꯥꯒꯗꯕ ꯃꯤꯅꯤ ꯌꯥꯔꯣꯏꯗꯕꯃꯤꯅꯦꯗꯤ ꯑꯗꯨꯝ ꯈꯔꯗꯤ ꯑꯗꯨꯝ ꯈꯪꯉꯦꯅꯦ ꯋꯥꯔꯤ ꯁꯥꯟꯅꯕ ꯈꯣꯠꯅꯕꯗ ꯑꯗꯨꯗ ꯌꯥꯗꯣꯏ ꯑꯣꯏꯔꯒꯅꯤ ꯏꯁꯇꯦꯟ ꯇꯧꯔꯅꯤ ꯌꯥꯔꯣꯏꯗꯣꯏ ꯑꯣꯏꯔꯒꯅ ꯇꯣꯛꯊꯣꯛꯑꯦꯗꯅ
ꯌꯦꯁ ꯁꯤꯁꯇꯔꯒꯤ ꯑꯥꯏꯗꯤꯌꯥꯁꯦ ꯐꯖꯩꯌꯦ ꯑꯦꯄ꯭ꯂꯥꯏ ꯇꯧꯕ ꯉꯝꯕ ꯑꯣꯏꯖꯒꯦ
ꯌꯥꯔꯣꯏꯗꯕ ꯑꯣꯏꯇꯥꯔꯗꯤ ꯀꯩꯗꯧꯗꯣꯏꯅ ꯃꯥꯏ ꯌꯥꯅ ꯌꯥꯅꯕ ꯃꯦꯅꯦꯖ ꯇꯧ ꯂꯩꯕꯗꯨꯗꯤ ꯀꯥꯟꯅꯗꯦꯅ ꯍꯌꯦꯡ ꯑꯃꯨꯛ ꯂꯥꯁꯇꯤꯡ ꯑꯣꯏꯔꯣꯏꯕ ꯑꯗꯨꯗꯤ
ꯃꯥꯅꯤ ꯃꯥꯅꯤ ꯌꯥꯝ ꯆꯨꯝꯕ ꯋꯥꯐꯝꯅꯤ
ꯀꯩꯗꯧꯔꯨꯅꯤ ꯑꯗꯨꯗꯤ ꯍꯥꯏꯗꯤ ꯈꯤꯇꯪ ꯁꯥꯎꯅꯔꯛꯑꯀꯥꯟꯗ ꯑꯗꯨꯝ ꯃꯅꯤꯡ ꯍꯟꯅꯔꯛꯀꯅꯦꯕ
ꯃꯥꯅ ꯁꯥꯎꯅꯕ ꯈꯠꯅꯕ ꯍꯥꯏꯁꯤꯁꯨ ꯑꯗꯨꯝ
ꯁꯥꯎꯗꯤ ꯁꯥꯎꯅꯩꯅꯤꯗ ꯁꯥꯎꯅꯗꯕ ꯂꯩꯄꯣꯟꯇꯦ
ꯑꯗꯨꯅꯤ
ꯂꯩꯃꯤꯟꯅꯕꯕꯧꯇ ꯑꯗꯨꯝ ꯈꯠꯅꯔꯤ ꯄꯣꯠꯅꯤ ꯂꯩꯃꯤꯟꯅꯕꯧ ꯁꯨꯡꯁꯥꯎ ꯁꯥꯎꯅꯗꯕꯅꯤ ꯀꯥꯏꯁꯤꯗꯤ ꯀꯌꯥꯗꯤ ꯑꯣꯏꯊꯣꯛꯑꯔꯣꯏꯗꯤ ꯍꯥꯏꯗꯤ ꯃꯤ ꯂꯣꯏ ꯏꯃꯣꯁꯟꯗꯥ ꯂꯣꯏ ꯐꯥꯎꯅꯔꯤ ꯉꯥꯛꯇꯅꯤꯅ
ꯑꯥ
ꯈꯪꯗꯦꯗꯥ ꯅꯨꯡꯗꯝꯝꯕꯅ ꯀꯔꯤꯕꯨ ꯇꯥꯃꯤꯒꯕ ꯍꯥꯏꯗꯨ ꯇꯥꯏ
ꯅꯣꯡꯗꯝꯕ ꯍꯥꯏꯔꯒ ꯑꯩꯈꯣꯏ ꯏꯃꯥꯟꯅꯕ ꯅꯣꯡꯗꯝꯕ ꯑꯃ ꯂꯩꯌꯦ ꯃꯥꯅ ꯀꯩ ꯀꯩ ꯇꯧꯔꯝꯗꯣꯏꯅꯣ ꯈꯪꯗꯦꯅꯦ ꯇꯧꯔꯤꯁꯦ
ꯄꯥꯎ ꯑꯝꯇ ꯐꯥꯎꯅꯗꯗꯤ ꯌꯥꯔꯔꯣꯏ ꯅꯣꯏ ꯕ꯭ꯔꯗꯔꯗꯤ
ꯑꯩ ꯍꯣꯔꯦꯟ ꯄꯥꯎ ꯐꯥꯎꯔꯒ ꯍꯥꯏꯔꯛꯀꯦ
ꯕ꯭ꯔꯗꯔ ꯅꯪꯒꯤꯗꯣ ꯑꯩꯒꯤ ꯆꯞꯇꯔ ꯗꯣꯀꯃꯥꯏ ꯀꯃꯥꯏ ꯇꯧꯔꯤꯒꯦꯅ
ꯎꯝ ꯑꯩꯒꯤ ꯐꯥꯏꯜꯗꯣ ꯑꯝꯇ ꯐꯒꯠꯄꯤꯌꯣꯅ
ꯍꯣꯏ
ꯑꯩ ꯁꯣꯝꯗ ꯌꯥꯗ꯭ꯔꯦꯅꯦ ꯑꯩꯁꯦ ꯀꯩꯗꯧꯔꯕꯅꯣ ꯈꯪꯗ꯭ꯔꯦ ꯑꯩ ꯐꯥꯏꯜꯗꯣ ꯑꯝꯇ ꯆꯦꯛ ꯇꯧꯕꯤꯔꯛꯑꯣꯅ
ꯇꯥꯏꯃꯤꯡꯁꯤ ꯇꯥꯏꯃꯤꯡꯁ ꯍꯧꯖꯤꯛ ꯌꯥꯝꯅ ꯇꯐ ꯑꯣꯏꯁꯤꯟꯂꯛ ꯑꯦꯗꯥꯅꯥ ꯈꯤꯇꯪ ꯆꯦꯛ ꯑꯃꯇꯪ ꯇꯧꯕ ꯄꯥꯝꯃꯦ ꯌꯥꯅ ꯑꯗꯨꯃꯥꯏꯅ ꯍꯥꯏꯕꯔꯥ ꯀꯩꯅꯣ
ꯎ ꯁꯤꯁꯇꯔꯁꯦ ꯇꯨꯌꯦꯞ ꯀꯩ ꯆꯍꯤꯗ ꯂꯣꯏꯔꯤꯅꯣ
ꯑꯁ ꯑꯩꯗꯤ ꯌꯥꯝ ꯊꯤꯅ ꯀꯨꯏꯔꯦ ꯅꯪ ꯍꯟꯗꯛꯇꯪ ꯃꯥꯁꯇꯔ ꯂꯣꯏꯗ ꯉꯥꯏꯔꯤ ꯅꯉꯣꯟꯗꯩꯩ ꯑꯩꯅꯥ ꯃꯌꯥꯝ ꯍꯜꯂꯝꯒꯅꯤ ꯑꯩꯠꯇꯤ ꯇꯨ ꯊꯥꯎꯖꯟ ꯑꯩ ꯌꯥꯝ ꯊꯤꯟ ꯀꯨꯏꯔꯦꯗ ꯇꯨ ꯊꯥꯎꯖꯟ ꯇꯨꯋꯜꯕ ꯇ ꯂꯣꯏꯔꯦ
ꯇꯨꯌꯦꯞꯇꯥ
ꯑ ꯅꯠꯇꯦ ꯊꯔꯇꯤꯟꯗ ꯊꯔꯇꯤꯟꯗ
ꯑꯣ ꯌꯥꯝ ꯀꯨꯏꯔꯤꯅꯦ ꯑꯗꯨꯗꯤ
ꯀꯨꯏꯔꯦ ꯀꯨꯏꯔꯦ
ꯑꯗꯨꯗꯤ ꯁꯤꯁꯇꯔ ꯏꯇꯣꯝꯇ ꯍꯧꯖꯤꯛ ꯐꯥꯎꯕ ꯁꯨꯃꯥꯏꯅ ꯂꯩꯕꯁꯤ ꯅꯨꯡꯉꯥꯏꯕ꯭ꯔꯣ
ꯅꯨꯡꯉꯥꯏ ꯀꯩꯗꯧꯕꯩ ꯅꯨꯡꯉꯥꯏꯔꯣꯏꯗ꯭ꯔꯤꯅꯣ
ꯃꯅꯦ ꯐ꯭ꯔꯤꯗꯝ ꯐꯪꯉꯦ ꯒꯥꯏꯌꯣ
ꯐꯪꯕꯕꯨ ꯐꯪꯉꯤꯅꯤ ꯑꯗꯨꯅꯦ ꯑꯩꯅ ꯀꯨꯏꯔꯔꯣꯏ ꯕꯨꯛꯀꯤꯡ ꯇꯧꯁꯟꯒ꯭ꯔꯦꯅ ꯍꯥꯏꯁꯦ
ꯑꯗꯨ ꯇꯔꯒꯗꯤ ꯑꯩꯅ ꯈꯔ ꯒꯦꯁ ꯇꯧꯕ ꯌꯥꯕꯒꯤ ꯑ ꯒꯦꯁ ꯇꯧ ꯌꯥꯕ꯭ꯔꯥ
ꯀꯩ
ꯀꯨꯏꯔꯔꯣꯏ ꯍꯥꯏꯁꯦ ꯌꯥꯏꯌꯦ
ꯎꯝ
ꯑꯩꯈꯣꯏꯔꯒ ꯑꯗꯨ ꯑꯣꯏꯇꯥꯔꯗꯤ ꯍꯥꯟꯅ ꯀꯣꯏꯁꯟ ꯈꯔ ꯍꯪꯒꯧꯕ ꯐꯗꯧ ꯃꯥꯜꯂꯦꯌꯦ ꯑꯃꯨꯛ ꯍꯣꯔꯦꯟ ꯑꯃꯨꯛ ꯁꯥꯎꯔꯛꯑꯗꯤ
ꯍꯪꯉꯅꯤ ꯍꯪꯉꯅꯤ ꯌꯥꯏꯅ ꯑꯗꯨꯝ
ꯁꯥꯎꯅꯉꯥꯏ ꯃꯆꯥꯛꯄꯨꯗꯤ ꯑꯣꯏꯗꯦꯗ
ꯎꯝ
ꯀꯨꯏꯗꯤ ꯀꯨꯏꯔꯔꯣꯏꯕꯀꯣ ꯍꯟꯗꯛꯀꯤ ꯆꯍꯤ ꯅ ꯅꯠꯇ꯭ꯔꯒꯅ ꯃꯊꯪ ꯆꯍꯤ ꯁ꯭ꯋꯥꯏꯗꯗꯤ ꯍꯣꯡꯒꯦ ꯍꯥꯏꯔꯛꯅꯦꯕꯀꯣ
ꯎꯝ
ꯍꯟꯗꯛꯃꯛꯇꯤ ꯈꯔ ꯈꯪꯗꯦ ꯃꯊꯪꯗ ꯍꯥꯏꯗꯣꯏꯔꯣ
ꯈꯪꯗꯦ ꯗꯥꯏꯔꯦꯛꯇꯤ ꯑꯩꯁꯨ
ꯗꯥꯏꯔꯦꯛꯇꯤ ꯗꯤꯖꯤꯟꯗꯤ ꯂꯦꯞꯇ꯭ꯔꯤꯕ
ꯎꯝ ꯍ ꯑꯩꯈꯣꯏꯗꯤ ꯌꯥꯕ ꯌꯥꯗꯕ ꯈꯔꯁꯨ ꯂꯩꯅꯩꯗꯅ ꯃꯇꯝꯁꯦ
ꯃꯥꯅꯦ ꯑꯗꯨ ꯃꯔꯨꯗꯤ ꯃꯤ ꯑꯅꯤꯗꯨ ꯌꯥꯅꯔꯗꯤ ꯌꯥꯔꯦꯅ
ꯌꯥꯝ ꯔꯦ ꯑꯗꯨ ꯑꯣꯏꯇꯥꯔꯁꯨ ꯁꯨꯝ ꯃꯈꯣꯏꯒꯤ ꯑꯣꯏꯅꯗꯤ ꯑꯩꯈꯣꯏ ꯆꯠꯅꯕꯤ ꯑꯣꯏꯅꯗꯤ ꯃꯇꯝ ꯈꯔ ꯈꯥꯏꯗꯣꯛꯅꯗ꯭ꯔꯣ ꯍꯥꯏꯗꯤ
ꯑꯣ
ꯃꯆꯤꯟ ꯃꯅꯥꯎ ꯑꯍꯟ ꯑꯣꯏꯔꯦ ꯑꯇꯣꯝ ꯑꯇꯣꯝ ꯃꯔꯛ ꯃꯌꯥ ꯍꯣꯡꯕꯒꯤ ꯀꯩꯁꯨ ꯂꯨꯒꯥꯏꯗꯕꯀꯣ ꯑꯍꯟ ꯑꯣꯏꯅ ꯑꯣꯏꯔꯗꯤ ꯑꯗꯨ ꯊꯥꯗ ꯑ ꯍꯣꯡꯗꯗꯤ ꯌꯥꯗꯦ ꯑꯗꯒꯤ ꯃꯄꯣꯛ ꯊꯥꯗꯒ ꯂꯨꯍꯣꯡꯕ ꯌꯥꯗꯦ ꯑꯗꯨ ꯑꯗꯥ ꯌꯥꯝ ꯂꯩꯩꯌꯦꯕ ꯑꯗꯨꯒꯨꯝꯕ ꯈꯔꯗꯨ ꯌꯦꯡꯅꯔꯀꯥꯟꯗ ꯇꯧꯗꯕꯅꯤ
ꯅꯨꯃꯤꯠ ꯐꯕ ꯐꯠꯇꯕ
ꯎꯝ ꯑꯩꯈꯣꯏꯗꯤ ꯌꯥꯝ ꯈꯥꯏꯗꯣꯛꯏꯗꯅ
ꯃꯥꯅꯤ ꯃꯥꯅꯤ ꯀꯩ ꯅꯨꯃꯤꯠꯇꯐꯧꯒꯦ ꯁꯤꯁꯇꯔꯐꯣ
ꯁꯇꯔꯦ ꯅꯨꯃꯤꯠꯇ
ꯑꯣ ꯁꯦꯇꯔꯗꯦꯁꯤ ꯌꯥꯝꯅ ꯐꯩ ꯍꯥꯏꯌꯦ ꯆꯨꯝꯕ
ꯌꯥꯝ ꯐ ꯈꯪꯒꯦꯗ ꯃꯤ ꯑꯩꯒ ꯂꯣꯏꯅꯕ ꯃꯤ ꯈꯪꯒꯗꯕꯅꯤ ꯑꯗꯨ ꯑꯩ ꯀꯃꯥꯏꯅ ꯍꯥꯏꯖ ꯈꯪꯖꯕꯗꯣ ꯑꯩ ꯑꯩ ꯀꯃꯥꯏ ꯈꯖꯂꯗ
ꯑꯩ ꯂꯣꯏꯅꯕꯒꯤꯅꯤ ꯈꯟꯗ꯭ꯔꯕꯅꯦ ꯑꯩ ꯃꯥꯗꯤ ꯐꯒꯅꯤꯅꯦ ꯐꯗꯅ ꯃꯥꯗꯤ ꯑꯁ ꯐꯠꯇꯕꯅꯦ ꯑꯣꯧ ꯐꯠꯇꯕꯅꯦ ꯍꯥꯏꯔꯗꯨ ꯑꯩꯅ ꯈꯪꯉꯔꯣꯏꯑꯕ ꯑꯗꯨꯗꯤ
ꯑꯣꯀꯦ ꯑꯗꯨꯗꯤ ꯁꯃꯗꯤ ꯃꯤꯉꯣꯟꯗ ꯍꯪꯒꯦꯗꯤ ꯈꯪꯉꯔꯣꯏ
ꯎꯝ ꯑꯗꯨꯝꯗꯤ ꯑꯩ ꯏꯊꯟꯇ ꯈꯪꯖꯔꯔꯣꯏ ꯑꯩꯅꯗꯤ ꯃꯤ ꯃꯤꯉꯣꯟꯗ ꯇ꯭ꯔꯤꯠ ꯑꯣꯏꯗꯣ ꯑꯩꯅ ꯐꯔꯦꯅ ꯈꯜꯂ ꯇꯧꯖꯩꯅꯤꯗꯅ ꯑꯗꯨ ꯃꯤꯉꯣꯟꯗ ꯐꯠꯇꯕ ꯈꯜꯂꯝꯃꯗꯤ ꯂꯩꯔꯝꯃꯗꯤ ꯑꯗꯨꯅ ꯈꯪꯉꯔꯣꯏꯕ
ꯃꯥꯅꯦ ꯃꯥꯅꯦ
ꯍꯣ